ꯍꯂꯣ
ꯑꯣ ꯇꯥꯏ ꯇꯥꯏ
ꯑꯣ ꯇꯥꯏ ꯇꯥꯏ
ꯑꯣ ꯀ ꯑꯁꯨꯝ ꯋꯥꯛꯀꯤꯡ ꯆꯠꯂꯝꯃꯤꯅꯦ ꯑꯗꯣ ꯁꯨꯃꯥꯡꯗ
ꯑꯣ ꯍꯣꯏ ꯅꯣꯡ ꯇꯥꯗꯕ꯭ꯔꯥ
ꯅꯣꯡꯁꯦ ꯉꯁꯥꯏꯋꯥꯏ ꯇꯥꯔꯝꯃꯤ ꯍꯧꯖꯤꯛꯇꯤ ꯇꯥꯗꯦ
ꯑꯣ ꯑꯩꯈꯣꯏꯗꯤ ꯈꯔ ꯈꯔ ꯇꯥꯕ ꯑꯗꯨꯒꯤ ꯃꯀꯤꯡ ꯆꯠꯂꯦ ꯍꯥꯏꯕꯗꯨꯗ
ꯑꯣ ꯀꯥꯏꯃꯤꯡ ꯀꯩ ꯀꯧꯕ
ꯗꯤ ꯍꯥꯏꯕ ꯌꯥꯕꯅꯤ ꯑꯗꯨ ꯍꯥꯏꯗꯤ ꯃꯣꯏꯁꯤ ꯑꯗꯨꯃꯥꯏꯅ ꯍꯪꯅꯕ ꯌꯥꯗꯦꯅ ꯇꯧꯕꯅꯦ ꯑꯥ
ꯎꯝ ꯌꯥꯦ ꯑꯩꯁꯨ ꯈꯪꯗ꯭ꯔꯤ ꯐ ꯑꯗꯨꯗꯒꯤ
ꯑꯗꯨ ꯃꯃꯥꯡꯗꯁꯨ ꯍꯥꯏꯕ ꯌꯥꯝ ꯌꯥꯎꯈ꯭ꯔꯦ ꯑꯗꯨ ꯃꯣꯏ ꯍꯥꯏꯅꯣꯅ
ꯑꯣ ꯑꯣ ꯍꯣꯔꯦꯀꯣꯅꯦꯍꯦ ꯍꯥꯏꯅ ꯂꯣꯏꯔꯦ ꯀꯩꯅꯣ
ꯍꯣꯏ ꯑꯗꯨꯕꯨꯗꯤ ꯑ ꯑꯩꯁꯨ ꯁꯨꯝ ꯐꯝꯃꯝꯃꯤꯅꯦ ꯀꯩ ꯊꯣꯏꯗꯣꯛꯄ ꯇꯧꯔꯝꯗꯦ
ꯑꯣ
ꯍꯣꯏ ꯅꯣꯡꯁꯤꯕꯨ ꯂꯧꯁꯤꯡ ꯀꯃꯥꯏꯅ ꯇꯧꯒꯦ
ꯂꯧꯁꯤꯡꯁꯦ ꯍꯧꯖꯤꯛꯁꯦ ꯏꯁꯤꯡ ꯑꯌꯥꯝꯕ ꯋꯥꯠꯅꯕꯒꯤ ꯐꯤꯕꯝꯗ ꯂꯩꯔꯤ ꯈꯔ ꯈꯕꯗꯤ ꯅꯣꯡ ꯉꯁꯤ ꯅꯣꯡ ꯅꯤꯅꯤꯁꯤꯦ ꯇꯥꯕꯒꯤ ꯑꯃꯨꯛ ꯏꯁꯤꯡ ꯈꯔ ꯂꯩꯕꯒꯤ ꯑ ꯈꯒ ꯍꯨꯅꯔꯦ ꯑ ꯐꯥꯎ ꯀ ꯀꯩ ꯍꯕ ꯀꯣꯏꯗ꯭ꯔꯔꯤꯗ
ꯍꯣꯏ ꯁꯨꯕꯁꯤ ꯅꯣꯡꯒꯤ ꯐꯤꯕꯝꯁꯤꯅꯀꯣ ꯐꯔꯛ ꯇꯥꯗꯅ ꯌꯥꯝ ꯊꯦꯡꯅꯔ ꯃꯥꯜꯂꯦ
ꯎꯝ ꯊꯦꯡꯅꯔꯦ ꯍꯟꯗꯛꯀꯤꯗꯤ ꯀꯩꯅꯣꯁꯦ ꯌꯥꯗ꯭ꯔꯦ ꯅꯣꯡꯖꯨ ꯅꯨꯡꯁꯥ ꯅꯣꯡꯖꯨ ꯊꯥꯥꯁꯦ ꯌꯥꯗ꯭ꯔꯦ ꯌꯥꯏ ꯌꯥꯗ꯭ꯔꯦ
ꯑꯃꯨꯛ ꯍꯌꯦꯡ ꯃꯤ ꯈꯥꯎꯔꯝꯗꯥꯏ ꯈꯣꯠꯂꯝꯗꯥꯏꯗ ꯑꯃꯨꯛ ꯀꯟꯅ ꯆꯨꯊꯔꯛ
ꯀꯟꯅ ꯆꯨꯊꯔꯛꯀꯗꯣꯏꯅꯤ ꯍꯟꯗꯛꯇꯤ ꯏꯀꯪ ꯊꯣꯛꯄꯒꯤ ꯆꯥꯟꯁ ꯌꯥꯝꯅ ꯋꯥꯡꯉꯦꯁꯨ ꯍꯥꯏꯅꯩ ꯑꯗꯨꯅ ꯂꯣꯏ ꯐꯔꯛ ꯇꯥꯗꯣꯔꯤꯕ
ꯑ ꯑꯁꯣꯝꯗꯒꯤ ꯀꯦꯅꯦꯜꯁꯨ ꯏꯁꯤꯡ ꯊꯥꯗꯦ ꯍꯥꯏꯕ꯭ꯔꯥ
ꯑꯥ ꯑꯥ ꯑꯗꯒꯤ ꯀꯩꯅꯣꯁꯨ ꯑꯉꯟ ꯐꯧ ꯂꯣꯛꯎꯕ ꯀꯥꯡꯕꯨꯁꯤꯡꯁꯤꯅ ꯑꯃꯨꯛ ꯈꯔ ꯁꯥꯐꯔꯦ ꯍꯟꯗꯛꯀꯤꯗꯤ ꯃꯇꯝ ꯆꯞ ꯆꯥꯅ ꯑꯗꯨꯝ ꯂꯣꯛꯈ꯭ꯔꯦ
ꯃꯇꯝꯁ ꯕꯦꯔꯥꯅꯤ ꯆꯍꯤ ꯆꯍꯤꯒꯤ ꯁꯨꯝ ꯍꯦꯟꯖꯤꯜꯂꯛꯑꯦ
ꯍꯦꯟꯖꯤꯜꯂꯤ ꯍꯦꯟꯖꯤꯜꯂꯤ ꯑꯗꯨꯝ ꯑꯍꯣꯡꯕꯁꯦ ꯑꯗꯨꯝ ꯂꯥꯛꯑꯦ ꯌꯥꯗ꯭ꯔꯦ ꯁꯤꯉꯨ ꯒꯁꯇ ꯁꯥꯇꯔꯨꯕꯁꯦ ꯁꯤꯗꯤ ꯀꯩꯅꯣꯅꯤ ꯍꯥꯏꯇꯥꯔꯦ ꯇꯝꯕ ꯉꯝꯗ꯭ꯔꯦ ꯍꯥꯏꯇꯥꯔꯦ
ꯍꯣꯏ ꯃꯅꯤꯄꯨꯔꯗꯗꯤ ꯍꯥꯏꯗꯤ ꯂꯧ ꯂꯧꯎ ꯁꯤꯡꯎꯕꯁꯤꯅ ꯃꯦꯟ ꯑꯣꯏꯕ ꯁꯤꯟꯐꯝꯅꯤꯗꯅ ꯑꯗꯨꯅ ꯁꯤꯗ ꯁꯣꯛ ꯎꯄꯥꯏꯁꯤꯗꯤ ꯄꯨꯂꯞ ꯁꯣꯛꯄꯒ ꯆꯞ ꯃꯥꯟꯅꯩꯑꯕ
ꯑꯥ ꯃꯥꯅꯦ ꯑꯌꯥꯝꯕꯁ ꯂꯣꯏꯅ ꯃꯤ ꯑꯌꯥꯝꯕ ꯑꯌꯥꯝꯕꯗꯤ ꯂꯣꯏꯅ ꯑꯣꯏꯅꯔꯤ ꯉꯥꯛꯇꯅꯤꯗ ꯀꯩꯅꯣꯗ ꯃꯈꯥ ꯄꯣꯟꯅꯔꯤ ꯉꯥꯛꯇꯅꯤꯗ ꯂꯧꯎ ꯁꯤꯡꯎꯕꯗ
ꯍꯣꯏ ꯍꯥꯏꯗꯤ ꯆꯦꯡꯁꯨ ꯌꯥꯎꯗ꯭ꯔꯗꯤ ꯍꯤꯡꯕꯁꯨ ꯌꯥꯗꯕꯅꯤꯅ
ꯑꯥ
ꯍꯣꯏ
ꯀꯩꯀꯩ ꯏꯟꯁꯥꯡꯅ ꯍꯥꯎꯔꯤꯒꯦ ꯍꯧꯖꯤꯛ
ꯍꯪꯗꯦ ꯑꯗꯨꯝ ꯊꯣꯉꯝ ꯊꯣꯡꯉꯝꯕ ꯄꯪꯆꯆꯥ ꯆꯥꯔꯤ
ꯑ ꯑꯗꯨ ꯑꯗꯨꯝ ꯇꯅꯔꯤ ꯃꯇꯝ ꯃꯇꯝꯒꯤ ꯑꯗꯨꯅꯤ ꯈꯔ
ꯆꯍꯤꯁꯤ ꯀꯌꯥꯃꯨꯛ ꯑꯣꯏꯕꯤꯗꯣꯏꯅꯣ
ꯑ ꯌꯥꯝꯗꯤ ꯌꯥꯝꯃꯦ ꯌꯥꯝꯃꯒꯁꯨꯦ ꯑꯗꯨꯃꯥꯏ ꯀꯨꯟꯊ꯭ꯔꯥꯕꯕ ꯈꯛ ꯂꯩꯌꯦꯦ ꯑꯩꯕꯨꯗꯤ
ꯈꯤꯇꯪꯗꯤ ꯍꯜꯂꯦ ꯑꯩꯈꯣꯏꯗꯒꯤ
ꯑ
ꯑꯥ
ꯑꯗꯨꯝ ꯆꯍꯤꯁꯤꯗꯤ ꯍꯧꯈꯤꯕ ꯈꯪꯍꯧꯗꯦ ꯑꯗ
ꯍꯣꯏ ꯈꯪꯍꯧꯗꯦ ꯆꯔ ꯆꯠꯔ ꯍꯧꯖꯤꯟꯈꯤꯗꯨꯅꯦ ꯉꯔꯥꯡꯗ ꯃꯥꯜꯂꯒ
ꯑꯗꯨꯅꯤ ꯃꯑꯣꯡ ꯃꯇꯧꯗꯅ ꯑꯉꯥꯡꯗꯧꯅ ꯍꯦꯛ ꯂꯩꯖꯕꯗꯣ ꯑꯗꯨꯗꯨꯒ ꯁꯍꯤ ꯍꯒꯣ ꯀ ꯀꯥꯟꯗꯅꯦ ꯍꯦꯛ ꯑꯥ ꯌꯧꯔꯝꯕꯗ ꯑꯗꯨꯅꯤ
ꯊꯤꯕꯤꯔꯕ
ꯁꯤꯤꯗꯔꯤꯌꯦ
ꯑꯣ ꯀꯩꯀꯩ ꯍꯣꯠꯅꯕꯤꯔꯤꯒꯦ
ꯍꯧꯖꯤꯛꯁꯦ ꯀꯩꯅꯣ ꯇꯧꯕꯒꯤ ꯄꯔꯤꯈ꯭ꯌꯥꯒꯨꯝꯕ ꯈꯔ ꯊꯥꯕꯒꯤ ꯊꯕꯛꯀꯤ ꯑꯗꯨꯃꯥꯏꯅ ꯈꯤꯇꯪ ꯌꯦꯡꯈꯤꯒꯦ ꯆꯍꯤ ꯈꯔ ꯂꯩꯔꯤꯑꯅ
ꯑꯣ ꯄꯩꯈꯥ ꯍꯥꯏꯁꯤ ꯁꯦꯟꯇ꯭ꯔꯦꯜꯒꯤ ꯑꯣꯏꯗꯣꯏꯔꯥ ꯅꯠꯇ꯭ꯔꯣ ꯁꯅ ꯃꯅꯤꯄꯨꯔꯒꯤ ꯑꯣꯏꯗꯣꯏꯅꯣ
ꯃꯄꯥꯟꯂꯣꯝꯒꯤꯁꯨ ꯌꯥꯎꯔꯦ ꯑꯗꯒꯤ ꯑꯩꯈꯣꯏ ꯏꯁꯇꯦꯠ ꯏꯁꯇꯦꯠꯀꯤꯁꯨ ꯑꯗꯨꯝ ꯌꯥꯎꯔꯦ ꯃꯅꯤꯄꯨꯔꯒꯤꯁꯨ ꯑꯗꯨꯝ ꯌꯥꯎꯔꯦ
ꯑꯥ
ꯂꯣꯏ ꯁꯨꯔꯦ ꯃꯅꯤꯄꯨꯔꯒꯤꯗꯤ ꯐꯅꯌꯥꯝ ꯊꯥꯖꯤꯟꯈꯤꯕꯅꯤ ꯍꯧꯖꯤꯛꯐꯥꯎ ꯀꯧꯔꯛꯇꯦ ꯑꯗꯨꯒ ꯑꯦꯛꯖꯥꯝ ꯇꯧꯈꯤꯕ ꯍꯥꯏꯇꯥꯔꯦ ꯑꯗꯨꯁꯨ ꯉꯁꯥꯏ ꯍꯥꯏꯗꯣꯛꯀꯗꯕ ꯈꯔ ꯂꯩꯔꯤ ꯃꯣꯏ ꯍꯥꯏꯗꯤ ꯍꯥꯏꯗꯣꯛꯇ꯭ꯔꯤꯕ ꯔꯤꯇꯔꯟ ꯇꯧꯈ꯭ꯔꯕ ꯍꯧꯖꯤꯛꯐꯥꯎꯒꯤꯗꯤ ꯍꯥꯏꯗꯣꯛꯇ꯭ꯔꯤꯕ ꯆꯍꯤ ꯑꯗꯨ ꯃꯔꯤ ꯃꯉꯥ ꯍꯧꯖꯤꯛ ꯆꯍꯤ ꯇꯔꯨꯛ ꯅꯝꯕ ꯌꯥꯎꯔꯤꯌꯦ
ꯑꯥ ꯍꯣꯏ ꯃꯅꯤꯄꯨꯔꯒꯤꯁꯤꯗꯤ
ꯎꯝ ꯑꯗꯒꯤ ꯀꯧꯒꯤ ꯔꯤꯇꯔꯟ ꯇꯧꯕꯈ꯭ꯔꯒ ꯍꯥꯏꯗꯣꯛꯇ꯭ꯔꯤꯕꯁ ꯑꯅꯤ ꯌꯥꯎꯔꯤꯌꯦ ꯀꯨꯏꯔꯦ ꯁꯤꯗꯤ
ꯃꯅꯤꯄꯨꯔꯒꯤ ꯊꯕꯛꯁꯤꯗꯤ ꯏꯊꯥꯕꯨ ꯊꯥꯖꯗ꯭ꯔꯦꯗ ꯑꯩꯗꯤ
ꯊꯥꯖꯗꯦ ꯊꯥꯖꯗꯦ ꯑ ꯍꯦꯛ ꯇꯧꯔꯒ ꯃꯥꯒꯤ ꯀꯩꯅꯣꯗ ꯍꯥꯏꯇꯥꯔꯦ ꯈꯨꯗꯛ ꯈꯨꯗꯛꯇ ꯍꯥꯏꯗꯣꯛꯄꯒꯤꯗ ꯂꯩ ꯇꯥꯔꯒꯗꯤ ꯅꯨꯡꯉꯥꯏꯒꯗꯕ ꯂꯥꯏ ꯍꯣꯠꯅꯖꯔꯤꯕ ꯀꯥꯡꯕꯨꯁꯤꯡꯅ ꯅꯨꯡꯉꯥꯏꯒꯗꯕ ꯃꯥꯅꯤ ꯃꯥꯅꯤ
ꯑꯗꯨꯝ ꯑꯗꯨ ꯏꯜꯂꯒ ꯆꯠꯂꯒꯗꯤ ꯑꯗꯨꯝ ꯌꯥꯗꯧꯕꯅꯤꯗ
ꯍꯣꯏ
ꯑꯗꯨꯕꯨ ꯏꯜꯂꯒꯗꯤ ꯆꯠꯇ꯭ꯔꯦꯗꯣ ꯑꯝꯇ ꯃꯣꯏ
ꯍꯣꯏ ꯀꯥꯏꯗꯒꯤ ꯃꯣꯏ ꯑꯦꯛꯖꯥꯝ ꯊꯥꯕꯗ ꯆꯍꯤ ꯂꯣꯏ ꯂꯣꯏꯕꯩ ꯇꯥꯏꯞꯇ ꯑꯗꯨꯅ ꯈꯟꯅꯤ ꯍꯥꯏꯕꯒꯤ ꯒꯦꯔꯦꯟꯇꯤꯁꯨ ꯂꯩꯕ ꯅꯠꯇꯕ
ꯑꯥ ꯃꯥꯅꯦ ꯂꯩꯇꯦ ꯂꯩꯇꯦ ꯑꯗꯨꯅ ꯅꯨꯡꯉꯥꯏꯔꯝꯃꯦ ꯍꯥꯏꯔꯒꯁꯨ ꯍꯦꯛ ꯌꯥꯗꯕ ꯌꯥꯝ ꯌꯥꯝ ꯌꯥꯎꯈ꯭ꯔꯦ
ꯑ ꯁꯣꯛ ꯅꯝꯅꯔꯤꯅꯦꯕ ꯁꯤ ꯃꯊꯛꯁꯤꯗ
ꯑꯁ ꯄꯩꯁꯥꯒꯤꯗꯤ ꯍꯥꯏꯗꯅ ꯀꯥꯟꯅꯗ꯭ꯔꯦ ꯑꯗꯨꯝ ꯂꯥꯛꯑꯦ ꯀꯣꯜ ꯇꯧꯔꯛ ꯃꯣꯏ ꯐꯣꯟ ꯇꯧꯔꯛꯄꯁꯨ ꯑꯗꯨꯝ ꯌꯥꯎꯔꯛꯑꯦ ꯍꯥꯏꯕꯗꯤ ꯑꯦ ꯅꯪꯒꯤꯁꯤꯦ ꯁꯨꯃꯥꯏ ꯁꯨꯃꯥꯏꯅ ꯁꯤꯕꯀꯤ ꯏꯁꯇꯦꯁꯇ ꯂꯩꯔꯦ ꯑꯗꯨ ꯑꯗꯨꯗꯣ ꯗꯔꯀꯥꯔ ꯑꯣꯏꯌꯦ ꯍꯌꯦ ꯑꯗꯨꯗꯤ ꯉꯝꯃꯔꯣꯏ ꯍꯥꯏꯅ ꯍꯥꯏꯗꯣꯛꯈꯤꯕꯁꯨ ꯑꯗꯨꯝ ꯌꯥꯎꯔꯦ
ꯀꯩꯗꯧꯔꯨꯅꯤ ꯇꯝꯕꯗꯁꯨ ꯐꯅꯌꯥꯝ ꯆꯪꯉꯦ ꯍꯣꯠꯅꯕꯁꯨ ꯃꯌꯥꯝ ꯍꯣꯠꯅꯔꯦ ꯃꯣꯏꯗꯪ ꯄꯩꯁꯥ ꯄꯤꯤꯁꯜꯂꯗꯤ
ꯏꯁꯁꯜ ꯑꯗꯨꯅꯦ ꯍꯧꯖꯤꯛ ꯀꯩꯅꯣꯒꯤꯗ ꯁ꯭ꯀꯨꯜ ꯑꯃꯃꯨꯛ ꯄꯨꯁꯜꯂꯨꯅꯤ ꯑꯗꯣ ꯄꯨꯁꯟ ꯍꯧꯖꯤꯛ ꯑꯩꯈꯣꯏꯅ ꯊꯥꯗꯈ꯭ꯔꯤꯕ ꯇꯝꯃꯛꯏꯕꯁꯤꯒ ꯃꯨꯛ
ꯑ ꯌꯥꯗ꯭ꯔꯦꯗ ꯃꯅꯤꯕꯨ ꯁ꯭ꯄꯨꯔꯒꯤ ꯁꯤꯁꯇꯦꯝꯁꯦ
ꯋꯥꯕꯒꯤ ꯁꯔꯨꯛꯇ ꯑꯣꯏꯔꯦꯕ
ꯍꯣꯏ
ꯑꯗꯨꯅ ꯁꯦꯟꯇ꯭ꯔꯦꯜ ꯂꯣꯝꯒꯤ ꯑꯦꯛꯖꯥꯝꯒꯨꯝꯕ ꯈꯔ ꯃꯥꯏꯄꯨꯅꯅ ꯍꯣꯠꯅꯈꯤꯕꯅ ꯐꯩꯕ ꯑꯃꯨ
ꯍꯣꯏ ꯁꯦꯟꯇ꯭ꯔꯦꯜꯒꯤꯅ ꯌꯨꯝꯗ ꯂꯩꯕ ꯐꯪꯖꯗꯦ ꯍꯥꯏꯖꯔꯁꯨ ꯍꯥꯏꯗꯤ ꯊꯕꯛꯇꯣ ꯈꯔ ꯀꯣꯝꯈ꯭ꯔꯦꯕ ꯑꯁꯣꯝꯅ ꯖꯟ ꯖꯥꯟꯗꯨꯣ ꯑꯣꯏꯗꯦꯕ
ꯑꯣꯏꯗꯦ ꯑꯣꯏꯗꯦ
ꯍꯣꯏ ꯃꯥꯏ ꯃꯥꯏ ꯍꯣꯏ ꯃꯥꯏ ꯃꯥꯏ ꯀꯧꯕ ꯊꯣꯛꯄ ꯍꯥꯏꯗꯤ ꯇꯥꯏꯃꯤꯡꯗꯨꯗ ꯑꯗꯨꯝ ꯍꯥꯏꯗꯤ ꯑꯦꯛꯖꯥꯝ ꯁꯤ ꯂꯥꯛꯑ ꯈꯣꯠꯂꯒ ꯑꯗꯨꯝ ꯈꯜꯂꯒ ꯆꯍꯤ ꯃꯥꯡꯗꯅ ꯑꯗꯨꯝ ꯆꯪꯈꯤꯕ ꯌꯥꯏꯑꯕ
ꯆꯪꯈꯤ ꯆꯪꯈꯤ ꯆꯪꯈꯤ ꯑꯩꯈꯣꯏꯒꯤꯗꯤ ꯑꯗꯨꯝ ꯍꯟꯇꯛ ꯀꯧꯔꯅꯤ ꯇꯧꯔꯅꯤ ꯑꯦꯛꯖꯥꯝ ꯑꯗꯨꯒ ꯍꯧꯖꯤꯛ ꯇꯧꯔꯤꯁꯤꯅꯦ ꯑꯗꯨꯝ ꯑꯦꯛꯖꯥꯝꯒꯤ ꯏꯁꯀꯤꯝꯗꯨ ꯄꯤꯊꯣꯛꯑꯒ ꯁꯦꯂꯦꯕꯁ ꯀꯩꯀꯩ ꯂꯣꯏ ꯄꯤꯊꯣꯛꯑꯒ ꯃꯇꯝ ꯂꯦꯞꯇ꯭ꯔꯤꯁꯤꯅꯤ ꯑꯃꯤꯀꯥꯇ ꯁꯦꯟꯇꯔ ꯍꯥꯞꯄ ꯉꯝꯗ꯭ꯔꯤ ꯑꯗꯒꯤ ꯃꯇꯝ ꯇꯥꯏꯃꯤꯡ ꯀꯩꯀꯩ ꯐꯖꯅ ꯅꯤꯡꯊꯤꯅ ꯍꯥꯞꯄ ꯉꯝꯗ꯭ꯑꯔꯤꯕ ꯑꯗꯨ ꯉꯝꯃꯗꯤ ꯐꯗꯧꯕ ꯑꯗꯨꯗ ꯇꯧꯒꯦ ꯈꯟ ꯇꯥꯔꯒꯗꯤ ꯌꯥꯗꯤ ꯌꯥꯕꯖꯥꯠꯅꯤꯗ ꯃꯣꯏ ꯈꯪꯗꯦ ꯀꯔꯤ ꯑꯦꯖꯦꯟꯗꯥ ꯂꯩꯕꯅꯣ
ꯎꯝ ꯃꯣꯏꯁꯤ ꯈꯪꯗꯦ ꯏꯔꯥꯡꯁꯨ ꯂꯩꯁꯜꯂ‌ꯦ ꯑꯁꯤꯗ ꯇꯥꯏꯅꯔꯛꯇꯣꯏꯅꯤ ꯂꯥꯁꯇꯗꯤ ꯏꯔꯥꯡ ꯂꯩꯕꯩꯅꯦꯅ
ꯏꯔꯥꯡ ꯂꯩꯕꯒꯤ ꯇꯧꯒꯗꯣꯏꯅꯤ ꯑꯗꯒꯤ ꯑꯃꯨꯛ ꯚꯣꯠꯀꯤ ꯃꯇꯥꯡ ꯃꯌꯥ ꯑꯁꯤꯗꯅꯤ ꯑꯦꯛꯖꯥꯝ ꯑꯌꯥꯝꯕ ꯑꯃꯨꯛ ꯀꯧꯔꯛꯁꯜꯂꯛꯀꯗꯣꯔꯤꯁꯦ ꯑꯃꯨꯛ
ꯇ
ꯎꯝ ꯑꯗꯨꯅꯦ ꯐꯣꯝ ꯊꯥꯖꯕꯗꯨꯗ ꯐꯔꯌꯥꯝ ꯌꯥꯝꯃꯤ
ꯐꯣꯝ ꯐꯣꯝ ꯊꯥꯕ ꯈꯛꯇꯗ ꯃꯣꯏ ꯁꯦꯟꯐꯝ ꯑꯝ ꯇꯥꯜꯂꯝꯗꯣꯏꯅꯦ
ꯎꯝ ꯇꯥꯜꯂꯝꯗꯣꯏꯅꯤ ꯑꯗꯨ ꯀꯥꯎꯔꯦ ꯍꯥꯏꯕ ꯑꯩꯈꯣꯏꯅ ꯊꯥꯖꯤꯟꯒꯤꯕ ꯑꯦꯄ꯭ꯂꯤꯀꯦꯁꯟ ꯅꯝꯕꯔꯗꯨꯕꯨ ꯑꯗꯒꯤ ꯄꯤꯔꯛꯄ ꯔꯦꯖꯤꯁꯇ꯭ꯔꯦꯁꯟ ꯇꯧꯈꯤꯕꯗꯨꯕꯨ ꯀꯥꯎꯔꯦꯕ ꯑꯩꯕꯨꯁ ꯀꯩꯀꯩ ꯑꯦꯛꯖꯥꯝꯒꯨꯝ
ꯑꯩꯗꯤ ꯑꯦꯛꯖꯥꯝꯗꯤ ꯊꯥꯗ꯭ꯔꯤ ꯍꯧꯖꯤꯛ ꯍꯧꯖꯤꯛꯀꯤ ꯑꯣꯏꯅꯗꯤ ꯄꯤ ꯑꯩꯆ ꯗꯤ ꯀꯟꯅ ꯇꯧꯔꯤ ꯑꯥ ꯑꯩꯕꯨꯗꯤ ꯑꯦꯔꯣꯁꯄꯦꯁ ꯏꯟꯖꯤꯅꯤꯌꯥꯔꯤꯡ
ꯑꯣ ꯁꯤ ꯌꯥꯝ ꯐꯩꯌꯦꯅꯦ ꯑꯗꯨꯗꯤ
ꯑꯗꯨꯝ ꯈꯪꯗꯦ ꯌꯦꯡꯉꯤ
ꯑꯥ ꯑꯦꯁ ꯄꯤ ꯑꯥꯏ ꯗꯤ ꯇꯧꯔꯗꯤ ꯑꯣꯞꯁꯟ ꯑꯃꯨꯛ ꯃꯌꯥꯝ ꯂꯩꯔꯦ ꯑꯃꯛ
ꯑ ꯑꯣꯞꯁꯟꯕꯨꯗꯤ ꯃꯌꯥꯝ ꯂꯩꯕ ꯑꯗꯨꯒ ꯃꯅꯤꯄꯨꯔꯁꯤꯗꯗꯤ ꯑꯃꯨꯛ ꯏꯟꯗꯁꯇ꯭ꯔꯤꯁꯤ ꯂꯩꯇꯕꯅꯤꯅꯀꯣ ꯌꯨꯝꯗ ꯍꯜꯂꯛꯄꯒꯤ ꯆꯥꯟꯁꯁꯤꯗꯤ ꯈꯔ ꯅꯦꯝꯃꯦ
ꯑꯣ ꯑꯗꯨꯗꯤ ꯃꯄꯥꯟꯂꯣꯝꯗ ꯑꯗꯨꯝ ꯂꯩꯈꯤ ꯇꯥꯔꯦ
ꯀꯨꯏꯔꯒ ꯃꯤꯁꯤ ꯌꯨꯝꯂꯣꯝꯗ ꯂꯣꯏ ꯂꯥꯛꯅꯤꯡꯕ ꯉꯥꯛꯇꯅꯤꯅ
ꯑꯁ ꯃꯗꯨꯃꯗꯤ ꯌꯥꯝꯅ ꯆꯨꯝꯃꯦ ꯃꯗꯨꯃꯗꯤ ꯑꯁ ꯃꯄꯥꯟꯂꯣꯝꯗ ꯃꯇꯝ ꯈꯔ ꯆꯍꯤ ꯃꯔꯤ ꯃꯉꯥ ꯂꯩꯔꯨ ꯑꯗꯨ ꯌꯨꯝ ꯅꯤꯡꯁꯤꯡꯉꯦꯕ ꯌꯥꯝꯅ
ꯈꯪꯗꯦ ꯀꯔꯤ ꯇꯝꯗꯣꯏꯅꯣ
ꯇꯝꯗꯣꯏꯅꯣ ꯎꯝ ꯅꯨꯄꯤ ꯑꯉꯥꯡꯗꯤ ꯊꯤꯔꯕꯣ
ꯊꯗ꯭ꯔꯤ ꯉꯍ ꯃꯇꯝ ꯈꯔ ꯂꯩꯈꯤꯒꯦ
ꯌꯥꯔꯤꯗ ꯂꯩꯒꯤꯕ
ꯎꯝ
ꯀꯩꯗꯧꯔꯨꯅꯤ ꯉꯟꯅ ꯊꯤꯖꯜꯂꯒ
ꯍꯥꯏꯗꯤ ꯐꯤꯕꯝꯁꯤ ꯌꯥꯗ꯭ꯔꯤꯑꯕ
ꯑꯥꯎ ꯃꯥꯅꯤ ꯃꯥꯅꯤ ꯏꯁꯥꯒꯤ ꯍꯥꯟꯅ ꯐꯤꯕꯝꯁꯦ ꯍꯥꯟꯅ ꯆꯥꯍꯜꯂꯒ ꯍꯌꯦꯡ ꯇꯥꯜꯂꯛꯄ ꯃꯌꯥꯝ ꯗ ꯂꯣꯏꯅ ꯁꯤ ꯂꯩꯌꯨ ꯁꯤ ꯂꯩꯌꯨ ꯁꯤ ꯂꯩꯌꯨ ꯁꯤ ꯇꯧꯅ ꯍꯥꯏꯕ ꯃꯌꯥꯝꯗ ꯉꯝ ꯉꯝꯅꯕ
ꯍꯣꯏ ꯈꯪꯗꯦ ꯑꯦꯛꯖꯥꯝ ꯁꯦꯟꯇ꯭ꯔꯦꯜꯒꯤ ꯌꯦꯡꯉꯁꯤ ꯀꯩꯀꯩ ꯑꯦꯛꯖꯥꯝ ꯌꯦꯡꯉꯒꯦ
ꯀꯩꯅꯣꯒꯤꯗ ꯃꯣꯏ ꯀꯦꯟꯗ꯭ꯔꯤꯌꯥ ꯕꯤꯗ꯭ꯌꯥꯂꯌꯥꯒꯤ ꯃꯃꯥꯡꯒꯤ ꯎ ꯀꯔꯤꯒꯤ ꯑꯣꯖꯥꯒꯤ ꯑꯃ ꯀꯧꯕꯧꯈꯤꯕꯗꯣ ꯑꯗꯨꯗꯨꯃꯒ ꯍꯧꯖꯤꯛꯀꯤ ꯍꯟꯗꯛꯀꯤ ꯀꯩꯅꯣꯒꯤꯗꯨꯁꯨ ꯊꯥꯈꯤꯕꯅꯦ ꯌꯨ ꯄꯤ ꯑꯦꯁ ꯁꯤꯒꯤꯁꯨ ꯊꯥ ꯌꯦꯡꯖꯕꯅꯦ ꯎꯝ ꯍꯥꯏꯗꯤ ꯍꯥꯏꯗꯤ ꯃꯥ ꯈꯔ ꯑꯗꯨꯝ ꯎꯝ ꯌꯥꯎꯗꯦ ꯌꯥꯎꯗꯦ ꯀꯩꯅꯩꯅꯣꯗꯣ ꯑ ꯄꯦꯇꯟꯁꯨ ꯑꯃꯨꯛ ꯆꯦꯟꯖ ꯂꯥꯛꯑꯦ ꯈꯔ ꯍꯟꯗꯛꯅ ꯑꯃꯨꯛ ꯑꯗꯨꯅ ꯍꯣꯡꯉꯦ ꯑꯗꯨꯗꯨꯒ ꯀꯩꯅꯣꯗꯨꯁꯨ ꯑꯃꯨꯛ ꯃꯇꯝ ꯃꯦꯅꯦꯁꯃꯦꯟꯗꯨ ꯉꯁꯥꯏꯒꯤ ꯄꯦꯔꯦꯒ꯭ꯔꯥꯞ-ꯄꯦꯔꯦꯒ꯭ꯔꯥꯞ ꯁꯥꯡꯕ ꯈꯔ ꯌꯥꯎꯔꯛꯄꯗꯨꯗ ꯃꯇꯝ ꯃꯦꯅꯦꯁꯃꯦꯟ ꯈꯔ ꯅꯪꯗꯕꯒ
ꯑꯣ ꯃꯣꯏ ꯀꯩ ꯁꯕꯖꯦꯛꯅꯣ ꯍꯟꯗꯛ ꯍꯥꯞꯆꯤꯜꯂꯛꯑꯦꯅ ꯇꯧꯒꯤꯕꯗꯣ
ꯑꯥ ꯀ ꯄꯦꯁꯦꯁꯀꯤ ꯇꯥꯏꯞꯇ ꯈꯔ ꯍꯥꯞꯄꯦ ꯋꯥꯔꯤꯒꯤ ꯇꯥꯏꯞꯇ ꯑꯩꯈꯣꯏꯗ ꯏꯁꯥꯗ ꯀꯩꯅꯣ ꯗꯤꯁꯤꯖꯟ ꯂꯧꯍꯟꯕꯒꯤ ꯋꯥꯔꯦꯞ ꯂꯧꯍꯟꯕꯒꯤ ꯑꯃ ꯍꯥꯞꯄꯦ ꯃꯣꯏꯗ ꯑꯗꯨꯗꯨꯅ ꯑꯩꯗꯤ ꯑꯍꯥꯟꯕꯗ ꯀꯣꯏꯁꯟ ꯑꯃꯅꯤꯗꯣ ꯍꯦꯛ ꯍꯥꯡꯇꯣꯛꯄꯒ ꯑꯗꯨ ꯍꯥꯟꯅ ꯎꯔꯨꯔꯦ ꯑꯗ ꯀꯔꯤꯅꯣꯅꯦ ꯀꯣꯏꯁꯟꯖꯦ ꯁꯤ ꯁꯦꯠꯂ ꯅꯠ ꯇ꯭ꯔꯒꯅ ꯖꯤ ꯖꯤ ꯑꯦꯁ ꯋꯥꯜꯂꯥꯅ ꯉꯥꯎꯔꯨꯔꯕꯅꯤ ꯃꯤ ꯑꯗꯣ ꯑꯥ ꯌꯥꯎꯔꯝꯃꯦ ꯃꯃꯥꯡꯗ ꯀꯩꯅꯣꯒꯤꯗ ꯑꯥ ꯀꯔꯤꯕ ꯕꯥꯖꯤꯔꯥꯝꯒꯤꯗꯣ ꯑ ꯗꯦꯜꯂꯤꯒꯤꯗꯣ ꯑꯗꯩꯗ ꯌꯥꯎꯔꯝꯃꯦ ꯑꯗꯨ ꯆꯍꯤ ꯈꯔ ꯌꯥꯝ ꯀꯩꯅꯣ ꯇꯧꯔꯦ ꯀꯨꯏꯔꯦ ꯏꯁꯥꯅ ꯑꯗꯨꯝ ꯈꯤꯇꯪ-ꯈꯤꯇꯪ ꯌꯦꯡꯉ-ꯌꯦꯡꯉ ꯃꯔꯛꯇ ꯑꯃꯨꯛꯁꯨ ꯂꯦꯞꯄꯨꯔꯦ ꯐꯅ ꯀꯨꯏꯅ ꯅꯥꯕ ꯑꯗ ꯍꯟꯇꯛ ꯆꯍꯤ ꯑꯃꯅꯤꯃꯨꯛ ꯂꯩꯔꯤ ꯈꯔ ꯌꯦꯡꯒꯤ
ꯍꯣꯏ ꯌꯥꯏ ꯇ꯭ꯔꯥꯏꯗꯨ ꯂꯩꯔꯤꯃꯤꯅ ꯂꯣꯏꯗ꯭ꯔꯤ ꯐꯥꯎꯗꯤ ꯌꯦꯡꯕ ꯌꯥꯏ
ꯑꯧ ꯁꯨꯝ ꯆꯪꯖꯜꯂꯨꯨꯔꯃꯤꯅ ꯌꯦꯡꯉꯒꯦ ꯍꯍ ꯑꯥ ꯃꯥꯅꯤ
ꯗꯦꯜꯂꯤꯁꯦ ꯍꯣꯏ ꯀꯣꯆꯤꯡꯕꯨꯗꯤ ꯌꯥꯝ ꯇꯧ ꯑꯗꯣ ꯍꯧꯖꯤꯛꯇꯤ ꯑꯣꯟꯂꯥꯏꯟ ꯀꯣꯆꯤꯡꯖꯨ ꯌꯥꯝ ꯂꯩꯔꯦꯗꯥꯏꯅꯦ
ꯑꯩ ꯑꯣꯟꯂꯥꯏꯟ ꯀꯣꯆꯤꯡꯖꯨ ꯂꯩꯔꯦ ꯑꯗꯨꯒ ꯀꯩꯅꯣꯁꯨ ꯑꯩꯈꯣꯏꯒꯤ ꯏꯁꯥꯅ ꯄꯥꯖꯕꯔꯣꯝꯗ ꯑꯣꯏꯅ ꯃꯦꯟ ꯐꯣꯀꯁ ꯄꯤꯕꯅꯁꯨ ꯍꯦꯟꯅ ꯐꯔꯦ ꯍꯥꯏꯗꯤ ꯄꯦꯇꯟꯁꯦ ꯆꯦꯟꯖ ꯇꯧꯔꯛꯄꯅꯤꯅ ꯐꯥꯎꯟꯗꯦꯁꯟꯗꯣ ꯂꯤꯡꯍꯧꯗ꯭ꯔꯗꯤ ꯌꯥꯗ꯭ꯔꯦꯕ
ꯍꯣꯏ ꯐꯥꯎꯟꯗꯦꯁꯟꯁꯤ ꯉꯥꯛꯇꯅꯤ ꯂꯥꯛꯏ ꯃꯤꯁꯦ ꯂꯥꯁꯇꯗꯤ
ꯑꯥ
ꯈꯪꯗꯦ ꯑꯩ ꯊꯥꯗꯤ ꯊꯥꯗ꯭ꯔꯤ ꯑꯗꯣ ꯑꯈꯣꯏꯅ ꯑꯃꯨꯛ ꯏꯟꯖꯤꯅꯤꯌꯥꯔꯤꯡ ꯂꯥꯏꯟ ꯂꯣꯏꯕꯅꯤꯅ ꯏꯟꯖꯤꯅꯤꯌꯥꯔꯤꯡꯒꯤꯁꯨ ꯑꯥꯏ ꯏ ꯒꯦꯁ ꯍꯥꯏꯗꯅꯝ ꯂꯩꯌꯦꯕ
ꯑ
ꯌꯨ ꯄꯤ ꯑꯦꯁ ꯁꯤꯅ ꯂꯧꯕ ꯑꯁꯤ ꯑꯣꯏꯅ ꯇ꯭ꯔꯥꯏ ꯇꯧꯒꯦ ꯇꯧꯕ ꯑꯩꯈꯣꯏꯅ ꯑꯃꯨꯛ ꯖꯤ ꯀꯦꯔꯣꯝꯗ ꯂꯥꯛꯄꯗꯨ ꯈꯤꯇꯪ ꯋꯥꯔꯅꯦꯕ ꯑꯩꯈꯣꯏꯗꯤ ꯑꯃꯨꯛ
ꯑ